ꯍꯜꯂꯣ ꯇꯥꯔꯦ ꯇꯥꯔꯦ
ꯚꯥꯏ ꯀꯩ ꯗꯧꯔꯝꯃꯤꯅꯣ
ꯑꯁ ꯀꯩꯅꯣꯝꯇ ꯃꯤꯡ ꯏꯈꯠꯂꯝꯕꯅꯦ ꯍꯌꯦꯡ ꯀꯩꯅꯣꯒꯤ ꯑꯣ ꯀꯣꯂꯦꯖꯇ ꯑꯩꯈꯣꯏ ꯁꯩꯅ ꯄ꯭ꯔꯣꯒ꯭ꯔꯥꯝ ꯑꯃ ꯂꯩꯗꯅ ꯑꯗꯨ ꯃꯤ ꯃꯃꯤꯡ ꯏ ꯈꯥꯒꯟꯕꯅꯦ
ꯑꯗꯣ ꯁꯣꯁꯦꯜ ꯁꯥꯔꯚꯤꯁꯀꯤꯗꯤ ꯀꯃꯥꯏ ꯀꯃꯥꯏꯅ ꯇꯧꯅꯦ ꯁꯣꯁꯦꯜ ꯁꯥꯔꯚꯤꯁ ꯇꯧꯅꯦ ꯍꯥꯏꯕꯗꯣ
ꯑꯗꯨꯅ ꯍꯌꯦꯡ ꯂꯥꯛꯑꯒ ꯈꯟꯅꯔꯁꯦ ꯈꯟꯅꯔꯒ ꯄꯨꯟꯅ ꯈꯟꯅꯣ ꯇꯧꯔꯦ ꯍꯥꯏꯗꯤ ꯎꯝ ꯇꯥꯡ ꯇꯥꯡ ꯇꯥꯡꯗꯣ ꯆꯥꯡꯗꯤ ꯂꯦꯞꯇꯤ ꯂꯦꯞꯈ꯭ꯔꯕꯅꯦꯕ ꯂꯣꯏꯂꯦꯣ ꯃꯤꯁꯤꯡꯗꯣ ꯑꯥ ꯃꯍꯩ ꯃꯍ ꯃꯥꯏ ꯂꯩ ꯊꯣꯛꯄ ꯂꯣꯏꯂꯦ ꯀꯩꯃꯨꯛ ꯄꯨꯟꯁꯤꯟꯗꯦꯗꯅꯀꯣꯗꯨꯅ ꯑꯗꯨꯃꯥꯏꯅ ꯂꯩꯌꯦ ꯑꯗꯨꯒ ꯑꯩꯈꯣꯏꯅ ꯍꯥꯏꯅꯤꯡꯉꯤꯁꯦ ꯁꯣꯁꯦꯜ ꯁꯥꯔꯚꯤꯁꯁꯦ ꯇꯧꯔꯦꯅ ꯇꯧꯔꯒ ꯑꯩꯈꯣꯏ ꯀꯣꯂꯦꯖꯇꯒꯤ ꯍꯥꯟꯅ ꯀꯣꯂꯦꯖꯁꯤꯅ ꯍꯥꯟꯅ ꯇꯧꯕꯅ ꯐꯕ꯭ꯔꯥ ꯀꯣꯟꯅ ꯇꯧꯕꯅ ꯐꯕ꯭ꯔꯥ ꯈꯪꯗ꯭ꯔꯦ ꯑꯗꯨꯗꯨꯃ ꯂꯩꯔꯦ ꯑꯗꯨꯗꯨꯒ ꯎ ꯆꯥꯔꯥꯁꯦ
ꯎꯝ
ꯀꯩꯅꯣ ꯑ ꯎ ꯆꯥꯔꯥꯁꯦ ꯎ ꯆꯥꯝꯃꯉꯥ ꯆꯧꯉꯥꯅꯤ ꯍꯥꯏꯕꯅꯦ ꯑꯗꯣ ꯃꯣꯏꯅ ꯆꯥꯇ꯭ꯔꯦꯠ ꯑꯣꯏꯅ ꯂꯧꯧꯕꯅ ꯍꯥꯏꯔꯛꯑꯦꯕꯀꯣ ꯑꯣꯁꯥ ꯆꯥꯇ꯭ꯔꯦꯠ ꯁꯦ ꯑꯩꯈꯣꯏ ꯁꯥꯇ꯭ꯔ ꯄꯨꯟꯅ ꯆꯅꯤ ꯌꯥꯡꯈꯩꯃꯨꯛ ꯁꯧꯨꯔꯝꯒꯅꯦꯕ ꯍꯥꯏꯗꯤ ꯗꯤꯄꯥꯔꯠꯃꯦꯟ ꯈꯔ ꯈꯔ ꯈꯔ ꯂꯣꯏ ꯄꯨꯟꯁꯤꯜꯂꯀꯥꯟꯗ
ꯎꯝ
ꯆꯅꯤ ꯌꯥꯡꯈꯩꯃꯨꯛ ꯁꯨꯔꯝꯒꯅꯤ ꯑꯗꯨ ꯇꯧꯔꯒ ꯆꯤꯡꯁꯤ ꯃꯃꯥꯡꯒꯤ ꯆꯤꯡ ꯑꯃ ꯂꯩꯕ ꯊꯣꯛ ꯈꯪꯕ꯭ꯔꯥ ꯑꯗꯨꯏꯗꯨꯗ ꯊꯥꯔꯣꯁꯤꯅ ꯂꯝꯕꯤꯗꯒꯤ ꯈꯔ ꯈꯔ ꯈꯔ ꯈꯔ ꯍꯥꯏꯗꯤ ꯍꯌꯦꯡꯋꯥꯏꯐꯥꯎ ꯑꯗꯨꯝ ꯍꯧꯕ ꯌꯥꯕ ꯃꯐꯝ ꯂꯩꯗꯅ ꯀꯛꯊꯠꯄꯤꯔꯣꯏꯗꯕ ꯑꯗꯥꯏꯗꯒꯤ ꯍꯧꯔꯛꯑꯒ꯫ ꯑꯣ ꯂꯧꯕꯨꯛ ꯃꯌꯥ ꯑꯣꯏꯅꯁꯨ ꯇꯧꯔꯦ ꯑꯗꯨ ꯅꯨꯡꯁꯨ ꯅꯨꯡꯉꯥꯏꯗꯣꯏꯅꯦ ꯍꯌꯦꯡ ꯄꯣꯊꯥꯕ ꯀꯥꯟꯗ꯫ ꯑꯗ ꯑꯗꯥꯏꯗꯩ ꯊꯥꯔ ꯆꯤꯡꯗꯣ ꯔꯥꯎꯟ ꯀꯣꯏꯔꯒ ꯊꯥꯔꯛꯑꯒ꯫ ꯂꯥꯛꯑꯒ ꯑꯃꯨꯛ ꯁ꯭ꯀꯨꯜꯗ ꯊꯥꯕ ꯌꯥꯕ ꯀꯩ ꯀꯩꯅꯣ ꯈꯔ ꯈꯜꯂꯦꯅ꯫ ꯑꯁꯨꯃꯥꯏꯅ ꯊꯥꯖꯦ ꯈꯣꯠꯁꯦꯅ ꯍꯥꯏ꯫ ꯈꯅꯕꯅꯦ ꯑꯗꯣ ꯅꯣꯏꯒꯤ ꯑꯣꯏꯕ ꯀꯩꯅꯣꯗꯣ ꯈꯤꯇꯪ ꯍꯥꯏꯔꯛꯑꯣ꯫ ꯑꯣꯄꯤꯅꯤꯌꯟ ꯐꯣꯡꯗꯣꯔꯛꯑꯣ꯫
ꯌꯥꯏꯌꯦꯕꯀꯣ ꯅꯪ ꯍꯧꯖꯤꯛꯀꯤ ꯎ ꯊꯥꯕ ꯈꯣꯠꯄꯗꯨꯕꯨꯗꯤ ꯑꯩꯈꯣꯏꯁꯨ ꯄꯥꯝꯃꯦ ꯑꯗꯣ꯫ ꯁꯣꯁꯦꯜ ꯁꯥꯔꯚꯤꯁꯇꯣ ꯍꯥꯟꯅ ꯐꯖꯅ ꯂꯣꯏꯁꯤꯜꯂꯁꯦ ꯀꯣꯂꯦꯖ ꯀꯩꯀꯩ ꯂꯣꯏꯅ ꯇꯧꯗꯧꯕ ꯁꯥꯇ꯭ꯔꯈꯩꯁꯨ ꯂꯣꯏꯅ꯫ ꯄ꯭ꯔꯖꯦꯟ ꯑꯣꯏꯅꯕ ꯍꯥꯏꯔꯁꯦꯕ꯫ ꯂꯥꯛꯇꯄꯒꯩꯗꯣ ꯐꯥꯏꯟ ꯍꯥꯏꯗꯤ ꯀꯣꯂꯦꯖꯁꯤꯅ ꯃꯣꯏꯗꯣ ꯍꯦꯛꯇ ꯀꯩꯅꯣ ꯇꯧꯋꯦꯕ ꯑꯊ ꯇꯥꯏꯔ ꯇꯥꯟꯅꯔꯛꯑꯒ ꯂꯥꯛꯅꯤꯡꯗꯕ ꯃꯤꯗ ꯂꯥꯛꯇꯦꯕ ꯑꯗꯨ ꯑꯗꯣ ꯂꯩꯍꯜꯂꯣꯏꯁꯦ ꯐꯥꯏꯟ ꯆꯥꯎꯍꯜꯂꯁꯦ ꯑꯗꯨꯅ ꯑꯩꯈꯣꯏꯅ ꯍꯦꯛꯇ ꯍꯥꯏꯍꯜꯂꯦꯗꯅ ꯑꯩꯈꯣꯏꯅ ꯅꯠꯇꯕꯤ ꯑꯩꯈꯣꯏꯅ ꯁꯤꯟꯕꯗꯤ ꯌꯥꯔ ꯅꯠꯇ꯭ꯔꯒ ꯇꯔꯦꯠꯅꯔ ꯀꯩꯅꯣ ꯇꯧꯔꯒ ꯏꯁꯇꯨꯗꯦꯟꯒꯤꯅꯤꯅ ꯑꯗꯨꯒ ꯐꯥꯏꯟꯗꯤ ꯊꯤꯗꯕꯗꯤ ꯌꯥꯗꯦ ꯂꯥꯛꯇꯕꯒꯩ ꯑꯗꯨꯃꯥꯏꯅ ꯈꯔ ꯐꯖꯅ ꯍꯥꯏꯔꯕ ꯍꯥꯏꯗꯤ ꯇꯧꯗꯧ ꯊꯕꯛꯁꯦ ꯃꯌꯥꯝ ꯄꯨꯟꯅ ꯄꯨꯂꯞ ꯄꯨꯟꯃꯤꯟꯅꯔꯒ ꯇꯧꯃꯤꯟꯅꯔꯗꯤ ꯍꯧ ꯍꯧ ꯇꯧꯔꯒ ꯊꯕꯛꯇꯨꯁꯨ ꯐꯖꯔꯦ ꯑꯗꯩꯗꯤ ꯁꯠ ꯁꯠꯁꯨꯨ ꯂꯣꯏꯁꯤꯜꯂꯤꯗꯅ ꯀꯣ ꯑꯗꯣ ꯁꯣꯁꯦꯜ ꯁꯥꯔꯚꯤꯁꯇꯣ ꯍꯥꯟꯅ ꯀꯦꯝꯄꯁ ꯀꯩꯀꯩꯁꯦ ꯐꯖꯅ ꯇꯧꯊꯣꯛꯄꯤꯑꯗꯅ
ꯎꯝ
ꯑꯗꯨꯒ ꯅꯪꯅ ꯍꯥꯏ꯫ ꯗꯣ ꯑꯗꯨꯝ ꯑꯩꯈꯣꯏꯗꯣ ꯑ ꯎ ꯊꯥꯕꯒꯤ ꯄ꯭ꯔꯣꯒꯥꯝꯗꯣ ꯑꯩꯒꯤ ꯃꯣꯠꯇꯗꯤ꯫ ꯑꯩꯈꯣꯏꯒꯤ ꯀꯣꯂꯦꯖ ꯗ꯭ꯔꯦꯁꯁꯦ ꯁꯦꯠꯂꯒ ꯇꯧꯕꯅ ꯐꯖꯒꯗ꯭ꯔꯅ ꯈꯜꯂꯦ ꯄꯨꯂꯞ ꯃꯟꯅꯔꯒ꯫ ꯁꯥꯇ꯭ꯔꯁꯤꯡꯁꯦ ꯍꯥꯏꯗꯤ ꯗ꯭ꯔꯦꯁ ꯅꯨꯡꯗꯣ ꯀꯩꯅꯣꯝꯇ ꯀꯦꯖꯨꯋꯦꯜ ꯑꯝꯇ ꯁꯦꯠꯅꯗꯕꯤꯗ꯫ ꯌꯨꯅꯤꯐꯣꯝ ꯑꯣꯏꯅ ꯁꯦꯠꯂꯒ ꯅꯥꯟꯅ ꯂꯥꯛꯄꯗꯣ ꯑꯗꯨꯅ ꯍꯦꯟꯅ ꯄꯥꯝꯃꯦ ꯑꯩꯒꯤ ꯃꯣꯠꯅꯤꯀꯣ꯫ ꯑꯣ ꯇꯧꯔꯖꯦ ꯑꯗꯩꯗꯤ ꯑꯩꯈꯣꯏꯗꯣ꯫ ꯑꯥ ꯀꯣꯂꯦꯖꯀꯤ ꯀꯩꯅꯣ ꯁꯥꯏꯠꯇꯒꯤ ꯔꯤꯐ꯭ꯔꯦꯁꯃꯦꯟ ꯀꯩꯀꯩ ꯈꯔ ꯇꯧꯍꯜꯂꯁꯦ꯫
ꯍꯣꯢ
ꯑꯗꯨꯗꯤ ꯃꯣꯏꯒꯤ ꯃꯊꯧꯅꯤꯗꯅꯀꯣ꯫
ꯎꯝ꯫
ꯍꯥꯏ ꯑꯩꯅ ꯄꯥꯝꯖꯕꯗꯨꯅꯤꯀꯣ꯫
ꯑꯣ ꯑꯗꯨꯒꯅꯦ ꯍꯧꯖꯤꯛꯀꯤ ꯅꯪꯅ ꯀꯣꯂꯦꯖ꯫ ꯁꯤ ꯍꯥꯏ ꯑꯥ ꯎꯨ ꯋꯥ ꯊꯥꯕꯩꯩꯗꯣ ꯀꯣꯂꯦꯖ ꯗ꯭ꯔꯦꯁ ꯁꯦꯠꯁꯦ ꯍꯥꯏꯗꯣ꯫ ꯑꯗꯨꯗꯣ ꯍꯣꯏ ꯀꯣꯂꯦꯖ ꯃꯅꯨꯡꯒꯤꯗꯤ ꯑꯃꯨꯛ ꯌꯥꯏꯑꯦꯕꯀꯣ꯫ ꯑꯥ ꯆꯤꯡ ꯆꯠꯂ ꯊꯥꯔꯛꯄꯗꯗꯤ ꯑꯃꯨꯛ꯫ ꯐꯤꯔꯣꯜꯁꯨ ꯂꯣꯏ ꯃꯣꯠꯅꯤ ꯑꯗꯒꯤ ꯃꯇꯝꯁꯨ ꯈꯤꯇꯪ ꯂꯧꯅꯦꯕ ꯑꯗꯨꯅ ꯍꯥꯏꯗꯤ꯫ ꯕꯣꯔꯤꯡ ꯐꯤꯗꯨꯅ ꯃꯔꯝ ꯑꯣꯏꯔꯀꯥꯟꯗ꯫ ꯑꯥ ꯇꯧꯒꯦ ꯈꯟꯕ ꯊꯕꯛꯇꯣ ꯇꯧꯅꯤꯡꯉꯛꯇꯕ ꯑꯗꯒꯤ ꯕꯣꯔꯤꯡ ꯆꯨꯕ ꯈꯣꯠꯄ ꯑꯗꯨꯝ ꯌꯥꯎꯔꯛꯀꯅꯤꯅ꯫
ꯎꯝ꯫
ꯑꯗꯨꯁꯨ ꯈꯟꯗꯕ ꯌꯥꯗꯦꯕ꯫ ꯑꯗꯒꯤ ꯑꯩꯈꯣꯏ ꯑꯥ ꯍꯣꯏ ꯗ꯭ꯔꯦꯁ ꯁꯦꯠꯂꯛꯄꯒꯤ ꯐꯖꯕ ꯑꯃꯁꯨ ꯂꯩꯀꯣ꯫
ꯎꯝ ꯍꯣꯏ ꯐꯣꯇꯣ ꯅꯨꯡꯇꯣ ꯀꯩꯀꯩ ꯀꯥꯞꯄꯛ ꯑꯒ ꯑꯩꯈꯣꯏ ꯊꯥꯒꯠꯂꯛꯄꯗꯨꯗ ꯑꯥ ꯐꯖꯕꯗꯣ ꯌꯨꯅꯤꯐꯣꯝꯗꯨꯅ ꯍꯦꯜꯂꯤꯗꯅꯀꯣ ꯍꯦꯛ ꯍꯥꯏꯗꯤ ꯂꯣꯏ ꯃꯥꯟꯅꯔꯒ꯫ ꯎꯝ ꯂꯣꯏ ꯃꯥꯟꯅꯔꯒ ꯇꯧꯕꯗꯣ ꯑꯗꯨ ꯄꯥꯝꯕꯩꯅꯤꯗ꯫
ꯎꯝ ꯎꯝ
ꯑꯗꯨ ꯅꯪꯁꯨ ꯍꯥꯏꯔꯣ ꯑꯩꯈꯣꯏꯒꯤ ꯍꯥꯟꯅ꯫ ꯈꯠꯅꯩ ꯈꯠꯅꯕꯅ ꯐꯩꯌꯦꯅ ꯇꯧꯕꯅꯦꯕ ꯒ꯭ꯔꯨꯞ ꯅꯨꯡꯗꯁꯨ ꯑꯗꯨꯝ ꯍꯥꯏꯅꯔꯁꯦ ꯀꯔꯝꯍꯥꯏꯅ ꯇꯧꯕꯅꯣ ꯐꯩꯁꯤꯅ ꯐꯕ꯭ꯔꯥ ꯈꯣꯠꯄ꯭ꯔꯥꯗꯣ ꯑꯗꯨꯗꯨꯒ ꯍꯥꯏꯅꯔꯕꯅ ꯐꯗꯧ ꯃꯥꯜꯂꯦ
ꯑꯗꯨꯃꯥꯏꯅ ꯁꯤꯜꯂꯁꯦ ꯃꯌꯥꯝ ꯇꯧꯔꯒ ꯑꯗꯒꯤ ꯔꯤꯐꯦꯁ ꯃꯦꯟ ꯈꯇꯪ ꯇꯧꯗ ꯌꯥꯔꯣꯏꯕꯀꯣ ꯑꯗꯨ
ꯇꯥꯟꯅꯔꯒ ꯇꯧ ꯇꯥꯔꯦꯗꯅ ꯃꯣꯏ ꯑꯁꯦ ꯀꯥꯏꯗ ꯇꯥꯕꯅꯦ
ꯑꯦ ꯄꯩꯁꯥꯒꯤꯗꯤ ꯑꯗꯨꯝ ꯃꯣꯏꯅ ꯇꯧꯔꯛꯀ ꯗꯧꯅꯤ ꯑꯩꯈꯣꯏꯅ ꯋꯥꯕꯝ ꯊꯣꯛꯇꯦꯕꯀꯣ ꯑꯗꯣ ꯀꯩꯅꯣꯁꯦ ꯑꯩꯅ ꯍꯥꯏꯅꯤꯡꯉꯤꯁꯦ ꯀꯩ ꯑꯣꯏꯅ ꯇꯧꯕꯅ ꯐꯩ ꯍꯥꯏꯗꯤ ꯍꯣꯏ ꯍꯩ ꯃꯍꯤꯒꯨꯝꯕ ꯌꯥꯎꯗꯦ ꯌꯥꯔꯣꯏ ꯃꯍꯤ ꯑꯣꯢꯕ
ꯑꯝ ꯎꯝ ꯍꯩ ꯃꯍꯤꯗꯣ ꯀꯩꯅꯣ ꯑꯣꯏꯕꯅꯤꯅꯅꯦ ꯁꯣꯁꯦꯜ ꯁꯥꯔꯚꯤꯁꯇꯨꯁꯨ ꯑꯌꯨꯛ ꯑꯣꯏꯔꯦꯗꯅ ꯑꯩꯈꯣꯏꯗꯣ ꯁꯣꯁꯦꯜ ꯁꯥꯔꯚꯤꯁ꯫ ꯁꯤꯁꯨ ꯔꯤꯐ꯭ꯔꯦꯁꯃꯦꯟ ꯇꯧꯗ꯭ꯔꯗꯤ ꯅꯨꯡꯉꯥꯏꯔꯣꯏ ꯆꯥꯎꯅ ꯑꯗꯨꯝ ꯇꯧꯖꯦ ꯍꯥꯏꯅꯔꯛꯀꯅꯤ ꯑꯗꯨꯒꯤꯅꯅꯦ ꯆꯥꯒ꯫ ꯄꯔꯥꯊꯥꯒ ꯇꯧꯔꯁꯦ ꯑꯩꯈꯣꯏ ꯀꯦꯟꯇꯤꯟꯗꯣ꯫ ꯑꯗꯩ ꯂꯧꯔꯁꯦ ꯑꯗꯨꯒꯅꯦ ꯍꯩ ꯎ ꯋꯥ ꯊꯥꯕ ꯍꯥꯏꯗꯨꯅꯅꯦ ꯌꯥꯝ ꯀꯟꯅ꯫ ꯂꯥꯏꯠ ꯔꯤꯐ꯭ꯔꯦꯁꯃꯦꯟ ꯑꯣꯏꯅ ꯇꯧꯔꯁꯦ ꯑꯗꯨꯅꯅꯦ ꯍꯩ ꯃꯍꯤ ꯑꯃꯒ ꯁꯤꯡꯉꯥꯔ ꯑꯃꯒꯅ ꯐꯗꯧ ꯃꯥꯟꯗ꯭ꯔꯥ꯫
ꯑꯥ ꯍꯩ ꯃꯍꯤꯗꯣ ꯃꯖꯥ ꯑꯃ꯫ ꯑ ꯃꯖꯥ ꯍꯥꯏꯕ ꯃꯖꯥ ꯍꯥꯏꯗꯨꯔ ꯀꯩꯅꯣ ꯃꯦꯡꯒꯣꯒꯤ ꯑꯃ ꯂꯩꯇ꯭ꯔꯣ꯫
ꯍꯣꯏ ꯑꯗꯨꯃꯥꯏꯅ ꯇꯧꯔꯁꯦ ꯑꯗꯨ ꯑꯗꯨꯃꯥꯏꯅ ꯂꯨꯄꯥꯅꯦ ꯇꯔꯥ ꯇꯔꯥ ꯄꯤꯕꯗꯣ꯫
ꯎꯝ ꯍꯣꯏ ꯑꯗꯨꯅꯦ ꯍꯥꯏꯁꯦ ꯐꯨꯔꯇꯤꯒꯤ ꯇꯥꯏꯞꯇ ꯑꯃ꯫ ꯃꯆꯩ ꯍꯥꯞꯄꯤ ꯀꯥꯡꯕꯨꯗꯣ ꯑꯗꯨꯏꯗ ꯑꯗꯨꯏꯗꯨꯗ꯫ ꯇꯧꯔꯒ ꯂꯤꯛꯂꯥ ꯒꯤ ꯂꯩꯕꯅꯦꯕ꯫
ꯍꯣꯏ ꯑꯗꯩ ꯃꯤ ꯑꯌꯥꯝꯕ ꯏꯁꯃꯨꯠ ꯀꯩꯀꯩ ꯄꯥꯝꯅꯕꯁꯨ ꯑꯗꯨꯝ ꯌꯥꯎꯕꯅꯦ ꯑꯗꯨꯅ꯫ ꯑꯗꯨꯒꯨꯝꯕ ꯇꯧꯔꯁꯨ ꯌꯥꯏꯑꯌꯦ ꯏꯁꯃꯨꯠꯇꯣ
ꯑꯗꯣ ꯍꯌꯦꯡꯗꯣ ꯍꯣꯔꯦꯟꯗꯣ ꯍꯌꯦꯡꯗꯣ ꯄꯨꯔ ꯐꯖꯅ ꯍꯪꯉꯁꯦ ꯨꯞ ꯄꯨꯟꯁꯤꯜꯂꯒ ꯁꯤꯜꯂꯁꯦꯕ
ꯄꯄꯤ ꯈꯔ ꯁꯥꯔꯤ ꯁꯦꯠꯇꯕꯁꯨ ꯌꯥꯔꯣꯏꯕ ꯍꯌꯦꯡ ꯎ ꯋꯥ ꯊꯥꯕꯒꯤꯗꯣ ꯑꯗꯨ ꯎꯝ ꯀꯩꯅꯣ ꯇꯧꯀꯥꯟꯗ ꯀꯦꯟꯗꯜ ꯀꯩꯀꯩ ꯍꯥꯟꯅ ꯌꯨꯡꯗ ꯈꯣꯠꯇꯅ ꯐꯪꯁꯟ ꯃꯆꯥ ꯃꯃꯜ ꯑꯃ ꯑꯣꯏꯅ ꯄꯥꯡꯊꯣꯛꯀꯗꯣꯏꯅꯤꯅ ꯑꯗꯨꯅ ꯑꯩꯈꯣꯏ ꯄꯨꯊꯣꯛ ꯄꯨꯁꯤꯟ ꯇꯧꯕ ꯑꯗꯣ ꯅꯨꯄꯤ ꯈꯔ ꯁꯥꯔꯤ ꯁꯦꯠꯇꯕꯁꯨ ꯌꯥꯔꯣꯏ ꯍꯌꯦꯡ ꯍꯥꯏꯗꯤ ꯑꯩꯈꯣꯏ ꯏꯟꯚꯥꯏꯇꯤꯁ ꯈꯔ ꯀꯧꯋꯤꯗꯅꯀꯣ ꯚꯤ ꯑꯥꯏ ꯄꯤꯁ ꯑꯩꯈꯣꯏꯒꯤ ꯁꯥꯔꯣꯏ ꯀꯩ ꯍꯣꯏ ꯑꯗꯨꯝꯕꯗꯣ ꯕꯦꯠꯁ ꯅꯨꯡꯊꯠꯂꯛꯀꯗꯣꯏꯅꯤꯗꯅ
ꯎꯝ
ꯑ ꯑꯗꯨꯒꯨꯝꯕ ꯃꯌꯥꯝꯗꯣ ꯇꯧꯕꯒꯤ ꯁꯥꯔꯤ ꯁꯦꯠꯇꯕ ꯌꯥꯔꯣꯏ ꯑꯗꯩꯗꯤ ꯂꯦꯡꯌꯥꯟ ꯀꯩꯀꯩꯒ ꯂꯦꯡꯌꯥꯟꯒ ꯕꯦꯠꯁꯀꯗꯣ ꯑꯗꯨ ꯂꯩꯔꯨꯗꯕ ꯌꯥꯔꯣꯏ ꯑꯗꯨꯏꯗꯣ ꯍꯣꯔꯦꯟꯗꯣ ꯑꯩꯈꯣꯏ ꯅꯣꯏ ꯅꯃꯥꯟꯅꯕ ꯑꯍꯨꯝ ꯃꯔꯤꯒ ꯑꯩꯈꯣꯏ ꯁꯣꯝꯅ ꯏꯃꯥꯟꯅꯕꯤ ꯃꯔꯤ ꯃꯉꯥꯒ ꯆꯠꯂꯒ ꯇꯧꯔꯁꯦ ꯑꯗꯨꯒ ꯕꯦꯁ ꯅꯨꯡꯗꯨꯁꯨ ꯁꯦꯝꯕ ꯈꯣꯠꯄ ꯇꯧꯅꯕ ꯈꯔꯗꯤ ꯆꯪꯒꯅꯤ ꯈꯔ ꯍꯥꯏꯗꯤ ꯃꯥꯡꯖꯤꯟ ꯊꯥꯕ ꯈꯔ ꯌꯥꯎꯗ꯭ꯔꯗꯤ ꯌꯥꯔꯔꯣꯏꯕ
ꯑꯣ ꯁ ꯁꯦꯝꯕ ꯊꯣ ꯑꯗꯨꯕꯨꯗꯤ ꯃꯣꯏ ꯑꯩꯈꯣꯏꯅ ꯁꯦꯝꯖ ꯍꯥꯏꯔ ꯅꯠꯇ꯭ꯔꯒꯅ ꯗꯨꯀꯥꯟꯗ ꯁꯦꯝꯍꯟꯁ ꯍꯥꯏꯔꯥ
ꯑꯁ ꯑꯩꯈꯣꯏꯅ ꯑꯗꯨꯝ ꯁꯦꯝꯖꯔꯁꯨꯋꯥꯏꯗ ꯌꯥꯝ ꯀꯟꯅ ꯆꯥꯔꯖꯤꯡ ꯇꯧꯗꯣꯏ ꯁꯔꯨꯛꯄꯗꯤ
ꯌꯥꯔꯦ ꯎ ꯌꯥꯔꯦ
ꯑꯩꯈꯣꯏꯅ ꯇꯧꯖꯕꯅ ꯐꯗꯧꯕ ꯃꯥꯜꯂꯦ
ꯏꯅ ꯏꯃꯥꯟꯅꯕꯤ ꯑꯅꯤ ꯃꯣꯏ ꯂꯩ ꯅꯥꯁꯣꯝ ꯁꯦꯝꯃꯦ ꯍꯥꯏꯅꯏꯅꯦ
ꯑꯥ
ꯃꯣꯏꯗꯤ ꯇꯧꯄꯤ ꯈꯣꯠꯄꯤ ꯍꯩꯕꯅꯤꯅ ꯃꯣꯏꯗ ꯇꯧꯔꯒ ꯁꯦꯝꯍꯟꯕ ꯌꯥꯔꯅꯤ ꯍꯥꯏꯗꯤ ꯐꯨꯠꯕꯣꯜ ꯂꯦꯚꯦꯜ ꯃꯥꯟꯅꯔꯒ ꯍꯥꯏꯗꯤ ꯆꯦꯂꯣ ꯆꯞ ꯃꯥꯟꯅꯅ ꯀꯛꯄ ꯉꯝꯕꯅꯤꯅꯅꯦ
ꯌꯥꯏ ꯌꯥꯏ
ꯈꯔ ꯃꯣꯏꯅ ꯁꯦꯝꯃꯟꯕꯅ ꯐꯔꯅꯤ ꯑꯗꯨꯗꯨꯒ ꯅꯪꯅ ꯈꯔ ꯍꯥꯏꯈ꯭ꯔꯣ ꯑꯗꯨꯗꯤ ꯄꯦꯁ ꯀꯌꯥꯅ ꯄꯨꯟꯅ ꯆꯗꯣꯏꯁꯦ ꯃꯉꯥ ꯁꯨꯕ꯭ꯔꯣ
ꯑ ꯕꯦꯁ ꯃꯉꯥ ꯑꯣꯏꯔꯅꯤ ꯑꯩꯈꯣꯏ ꯁꯥꯔ ꯍꯦꯠ ꯂꯩꯔꯦ ꯑꯗꯩꯗꯤ ꯃꯦꯝ ꯀꯩꯀꯩ ꯈꯔꯒ ꯑꯗꯨꯃꯥꯏꯅ ꯑꯗꯩꯗꯤ ꯑꯩꯈꯣꯏꯒꯤ ꯄ꯭ꯔꯤꯟꯁꯤꯄꯜ ꯂꯩꯔꯦ ꯃꯣꯏꯒ ꯑꯗꯨꯝ ꯈꯔ ꯀꯧꯗꯣꯏꯗꯅ ꯑꯗꯣ ꯃꯉꯥꯅ ꯀꯣꯟꯅꯔꯅꯤꯅꯦ ꯂꯩꯀꯥꯟꯗꯣ ꯃꯉꯥ ꯑꯃ ꯂꯧꯔꯨꯔꯁꯦ ꯑꯗꯩꯗꯤ ꯔꯤꯐ꯭ꯔꯦꯁ ꯁꯦꯟꯠꯇꯣ ꯃꯣꯏꯒ ꯑꯩꯈꯣꯏꯒꯗꯤ ꯃꯥꯟꯅꯔꯛꯄ ꯌꯥꯔꯣꯏ ꯃꯣꯏꯒꯤꯗꯤ ꯈꯔ ꯐꯖꯅ ꯇꯧꯕꯕꯤꯗ꯭ꯔꯗꯤ
ꯑꯣ
ꯑꯗꯨꯃꯥꯏꯅ ꯇꯧꯔꯁꯦ
ꯍꯣꯏ ꯍꯣꯏ
ꯑꯗꯣꯣꯏ ꯍꯦꯜ ꯁꯥꯔꯕꯤꯁꯀꯤꯗꯨꯅ ꯑꯩꯈꯣꯏꯁꯦ ꯄꯣꯠꯩ ꯆꯩꯁꯤꯡꯗꯣ ꯀꯣꯂꯦꯖꯇ ꯂꯣꯏꯅ ꯑꯦꯕꯥꯏꯂꯦꯕꯜ ꯑꯣꯏꯔꯝꯕ ꯌꯨꯝꯗꯁꯨ ꯈꯔ ꯄꯨꯅꯔꯛꯇ ꯌꯥꯔꯣꯏꯅꯦ ꯌꯣꯝꯄꯥꯛ ꯑꯇꯩ ꯀꯩ ꯀꯩ ꯍꯥꯏ ꯊꯩꯗꯣꯛ ꯍꯩꯖꯤꯟ ꯇꯧꯅꯕ ꯅꯥꯄꯤ ꯁꯤꯡꯕꯤ ꯁꯨꯝ ꯁꯤꯠ ꯀꯩꯀꯦ
ꯌꯥꯔꯣꯏ ꯗꯤꯒꯔꯒꯨꯝꯕ ꯑꯗꯒꯤ ꯏꯁꯄꯦꯠꯀꯨꯝꯕ
ꯅꯨꯄꯤ ꯑꯩꯈꯣꯏꯗꯗꯤ ꯍꯥꯏꯔꯛꯑꯅ ꯅꯨꯄꯥ ꯅꯣꯏ
ꯑꯂꯣ ꯅꯨꯄꯤ ꯅ ꯑꯣꯏꯅ ꯄꯨꯔꯛꯀꯗꯣꯏꯁꯦ ꯀꯩꯅꯣ ꯄꯣꯔꯛꯀꯗꯕ ꯁꯨꯝꯁꯤꯠ ꯄꯣꯔꯛꯀꯗꯧꯕ ꯑ ꯑꯩꯅ ꯌꯥꯔꯦ ꯁꯝꯆꯦ ꯊꯨꯝꯍꯜꯂꯤ ꯅꯣꯏꯅ ꯉꯝꯃꯛꯑꯣ
ꯎꯝ
ꯍꯥꯏꯗꯤ ꯑꯅꯝꯕꯅ ꯁꯤꯠꯐꯥꯎ ꯇ ꯂꯣꯏꯃꯛ ꯐꯤ ꯆꯞ ꯃꯥꯟꯅꯅ ꯇꯧꯃꯤꯟꯅꯗꯣꯏꯅꯤ ꯑꯗꯣ ꯑꯃꯅ ꯌꯣꯝꯄꯥꯛ ꯄꯥꯏꯈꯔꯗꯤ ꯂꯣꯏꯅ ꯆꯁꯤꯜꯂꯛꯄ ꯌꯥꯏꯌꯦꯅ ꯍꯥꯏꯗꯤ ꯑꯃꯅ ꯗꯤꯒꯔ ꯀꯩꯅꯣ ꯄꯥꯏꯔꯒꯗꯤ ꯊꯪꯈꯥꯏ ꯄꯥꯏꯔꯒꯗꯤ ꯅꯣꯏꯅ ꯁꯤꯁꯤꯜꯂꯛꯄ ꯌꯥꯏꯌꯦꯗꯅ ꯁꯃꯥꯏꯅ ꯍ ꯊꯝꯛ ꯃꯇꯝ ꯃꯥꯡꯗꯅꯕ ꯍꯥꯏꯇꯥꯔꯦ ꯑꯗꯨꯅ ꯁꯨꯝꯁꯤꯠꯇꯨꯃꯗꯤ ꯂꯣꯏꯅ ꯄꯥꯏꯔꯛꯑꯣ ꯑꯗꯨꯃꯥꯏꯅ ꯇꯧꯅꯕ ꯑꯗꯒꯤ ꯀ꯭ꯂꯥꯁꯔꯨꯝꯁ ꯋꯥꯏ ꯐꯖꯅ ꯇꯩꯊꯣꯛꯄ ꯌꯥꯔꯣꯏ ꯃꯊꯛꯇꯁꯨ ꯌꯥꯝ ꯃꯣꯠ ꯂꯧꯔꯕꯅꯦ ꯑꯩꯈꯣꯏꯅ ꯁꯨꯝ ꯅꯍꯥꯟꯉꯩ ꯑꯂꯣ ꯇ ꯁꯦꯡꯕꯤꯗ꯭ꯔꯕꯅꯤꯅꯀꯣ
ꯎꯝ ꯍꯣꯏ ꯁꯣꯁꯦꯜ ꯁꯥꯔꯚꯤꯁ ꯁꯣꯁꯦꯜ ꯁꯥꯔꯚꯤꯁ ꯑꯗꯨ ꯁꯥꯔꯚꯤꯁ ꯑꯆꯧꯕ ꯑꯃꯅꯦꯕ ꯑꯗꯣ ꯇꯣꯏꯁꯦ ꯅꯥꯅ ꯇꯧꯗ꯭ꯔꯦ ꯀꯣꯂꯦꯖ ꯑ
ꯑꯩꯈꯣꯏꯒꯤ ꯍꯣꯜ ꯅꯨꯡ ꯂꯣꯏꯅꯃꯛ ꯍꯥꯏꯗꯤ ꯀꯩꯅꯣꯗꯒꯤ ꯍꯧꯔꯒ ꯑ ꯀ꯭ꯂꯥꯁ ꯔꯨꯝꯃꯦ ꯍꯧꯔꯒꯅꯦ ꯂꯄꯥꯥꯡ ꯌꯥꯎ ꯂ ꯂꯩꯗꯂ ꯋꯥꯣꯏ ꯑꯃ ꯁꯦꯝꯃꯁꯦ ꯑꯃꯐꯛꯁꯤ ꯆꯠꯂꯕꯤꯗ ꯀꯣꯂꯦꯖ ꯍꯥꯏꯗꯤ ꯑꯣꯖꯥ ꯌ ꯑꯣꯐꯤꯁ ꯐꯥꯎ ꯁꯦꯡꯕꯤꯔꯁꯦꯕ
ꯎꯝ ꯀꯣꯂꯦꯖ ꯂꯨ ꯂꯨ ꯅꯥꯟꯅ ꯊꯝꯕꯁꯦ ꯦ ꯑꯩꯈꯣꯏ ꯃꯊꯪꯗꯅ ꯑꯗꯣ ꯐꯖꯅ ꯔꯤꯐ꯭ꯔꯦꯁ ꯃꯣꯏꯅ ꯃꯑꯣꯡ ꯇꯥꯍꯜꯂꯁꯦ ꯃꯌꯥꯝꯅꯁꯨ ꯁꯥꯎꯅꯗꯅꯕ ꯋꯥꯔꯒ ꯔꯤꯐ꯭ꯔꯦꯁꯃꯦꯟ ꯐꯖꯗ꯭ꯔꯗꯤ ꯁꯥꯎꯔꯛꯀꯅꯦꯕꯀꯣ
ꯎꯝ
ꯑꯗꯨꯒ ꯅꯥꯅ ꯊꯧꯅꯕꯗꯣ ꯅꯣꯏ ꯎ ꯆꯥꯔꯗꯨꯗꯤ ꯀꯥꯏꯗꯒꯤ ꯍꯥꯏꯅꯈ꯭ꯔꯒꯦ
ꯎ ꯑꯁꯤꯒꯤꯒꯤ ꯀꯩꯅꯣꯗ ꯀꯩꯕ ꯑ ꯑ ꯈꯔꯤ ꯈꯔꯤ ꯍꯥꯎ ꯊꯧ ꯍ ꯑꯩꯣꯏ ꯑꯁꯤ ꯀꯣꯂꯦꯖ ꯃꯅꯥꯛꯇ ꯂꯩꯕ ꯃꯣꯏ ꯐꯣꯔꯦꯁꯀꯤ ꯗꯤꯄꯥꯔꯠꯃꯦꯟ ꯑꯃ ꯂꯩꯇ꯭ꯔꯣ ꯃꯣꯏꯅꯁꯤꯡꯁ ꯍꯥꯏꯅꯈ꯭ꯔꯕꯅꯦꯕ ꯃꯣꯏꯅ ꯆꯥꯝꯃꯉꯥ ꯂꯧꯒꯦ ꯍꯥꯏ ꯍꯅ ꯁꯥꯊꯦꯠ ꯂꯩꯌꯦ ꯁꯥꯊꯦꯠꯁꯦ ꯄꯨꯂꯞ ꯂꯧ ꯑꯂꯨꯅꯦ ꯁꯥ ꯇꯨ ꯃꯥ ꯆꯅꯤ ꯑꯃ ꯃꯣꯏ ꯍꯥꯞꯄꯒꯤ ꯍꯥꯏꯅꯦꯕ ꯑꯩꯈꯣꯏꯅ ꯆꯥꯝꯃꯉꯥ ꯂꯧꯒꯦ ꯍꯥꯏ ꯀꯥꯟꯗ ꯆꯥꯇ꯭ꯔꯦꯠ ꯂꯩ ꯆꯥꯇ꯭ꯔꯦꯠ ꯇꯧꯔꯒ ꯆꯅꯤ ꯑꯃ ꯃꯣꯏ ꯍꯥꯞꯄꯒꯦ ꯆꯥꯝꯉꯥ ꯑꯃ ꯑ ꯁꯨꯃꯥꯏꯅ ꯇꯧꯔ ꯈꯣꯠꯂꯣ ꯑꯗꯨꯃꯥꯏꯅ ꯇꯧꯔꯒ
ꯌꯥꯏꯌꯦꯦ ꯍꯥꯏꯗꯤ ꯁꯤꯒꯨꯝꯕꯁꯦ ꯎꯝ ꯁꯤꯒꯨꯝꯕꯁꯦ ꯏꯁꯄꯣꯟꯁꯔ ꯑꯗꯨꯝ ꯇꯧꯅꯕꯅꯦꯕ ꯎ ꯋꯥꯒꯤꯗꯤꯀꯣ ꯍꯥꯏꯗꯤ ꯆꯥꯎꯈꯠꯃꯤꯟꯅ ꯑꯗꯨ ꯄꯨꯂꯞ ꯀꯨꯏꯅ ꯊꯥꯖꯩ ꯍꯥꯏꯕ ꯋꯥꯅꯤ ꯑꯩꯈꯣꯏ ꯈꯛꯇꯪꯒꯤ ꯅꯠꯇꯦ ꯁꯤ ꯃꯌꯥꯝ ꯄꯨꯝꯕꯩꯅꯦꯕ ꯅꯠꯇ꯭ꯔꯥ ꯑꯩꯈꯣꯏ ꯁꯤꯗ ꯂꯩꯔꯤꯕ ꯄ꯭ꯔꯖꯥ ꯄꯨꯝꯕꯒꯤ ꯆꯥꯎꯈꯠꯅꯕꯒꯤꯅꯦꯕ
ꯑꯣꯝ
ꯎꯠꯇꯃꯉꯥꯏ
ꯃꯣꯏꯁꯨ ꯃꯣꯏꯁꯨ ꯃꯤ ꯑꯃꯅꯤ ꯌꯥꯎꯗꯕ ꯌꯥꯒꯗ꯭ꯔꯅ ꯍꯥꯏꯔꯛꯄꯅꯦꯕꯀꯣ
ꯀꯔꯤꯌꯥ
ꯑꯩꯣꯏꯁꯨ ꯃꯤ ꯑꯃꯅꯤ ꯌꯥꯎꯖꯕ ꯌꯥꯔꯣꯏꯗ꯭ꯔꯥ ꯍꯥꯏꯔꯛꯄꯅꯦꯕꯣꯏꯣꯏ ꯁ ꯑꯗꯤ ꯑꯣꯜꯃꯣꯁ ꯋꯦꯜꯀꯝ ꯉꯥꯛꯇꯅꯦꯅ ꯍꯥꯏꯈꯤꯕꯅꯦꯕ
ꯎꯝ
ꯑꯗꯨ ꯍꯥꯏꯈ꯭ꯔꯦ ꯃꯣꯏ ꯃꯣꯏ ꯃꯤ ꯃꯣꯏꯅ ꯍꯥꯏꯔꯛꯄꯗꯣ ꯑ ꯃꯤ ꯃꯉꯥꯃꯨꯛ ꯂꯥꯛꯀꯦ ꯍꯥꯏꯂꯛꯑꯦ
ꯑꯣ ꯑꯗꯨꯗꯤ ꯑꯩꯈꯣꯏ ꯕꯦꯖ ꯅꯨꯡꯗꯣ ꯈꯔ ꯁꯦꯝꯒꯠꯇ ꯌꯥꯔꯔꯣꯏꯒꯦ ꯍꯥꯏꯗꯤ ꯃꯣꯏꯗꯣ ꯂꯥꯛꯇꯣꯏꯅꯣ ꯃꯣꯏꯁꯨ ꯍꯥꯏꯗꯤ ꯗꯤꯄꯥꯔꯠꯃꯦꯟꯒꯤ ꯃꯤꯅꯤꯅ ꯑꯆꯧ ꯑꯁꯥꯡ ꯉꯥꯛꯇꯅꯤꯗꯅ ꯑꯗꯨꯅ
ꯎꯝ
ꯏꯆꯝ ꯆꯝ ꯇꯧꯕ ꯌꯥꯔꯣꯏ ꯑꯩꯈꯣꯏ ꯕꯦꯠꯀ ꯂꯦꯡꯌꯥꯟꯒꯗꯣ ꯈꯔ ꯍꯦꯟꯅ ꯑꯦꯛꯁꯇ꯭ꯔꯥ ꯂꯧꯧꯕ ꯌꯥꯔꯣꯏ ꯍꯧꯖꯤꯛ
ꯌꯥꯔꯣꯏ ꯑꯗꯨꯗꯤ ꯄꯨꯟꯅꯅꯦ ꯂꯦꯝꯃꯁꯨ ꯂꯦꯝꯖꯁꯅꯧꯕꯀꯣ ꯋꯥꯁꯨ ꯋꯥꯅꯦ ꯀꯨꯟꯃꯛꯇꯤ ꯁꯥꯔꯤꯁꯦ
ꯀꯨꯟꯗꯤ ꯌꯥꯝꯃꯟꯅꯤꯡꯌꯦꯦ ꯃꯤ ꯁꯨꯔꯨꯌꯦꯦ ꯅꯪ ꯑꯩꯈꯣꯏ ꯀꯩꯅꯣꯗ ꯃꯉꯥ ꯈꯛꯇ ꯂꯩꯔꯗꯤ ꯍꯧꯖꯤꯛꯀꯤꯗꯨꯒꯤ ꯃꯉꯥꯃꯨꯛ ꯂꯥꯛꯑꯅꯤ ꯑꯗꯣ ꯑꯦꯛꯁꯇ꯭ꯔꯥ ꯃꯉꯥꯒ ꯍꯥꯞꯄꯨ ꯇ꯭ꯔꯥꯉꯥꯃꯨꯛ ꯍꯥꯏꯔ ꯀꯨꯟꯗꯨꯗꯤ ꯌꯥꯝꯃꯅꯤ ꯑꯦꯛꯁꯇ꯭ꯔꯥ ꯆꯥꯔꯖ ꯃꯌꯥꯝ ꯆꯠꯅꯕꯅꯦ ꯑꯗꯨꯗꯤ
ꯎꯝ
ꯌꯥꯗ꯭ꯔꯣ ꯇꯔꯥꯃꯉꯥꯗꯨꯅ ꯑꯗꯨꯝ
ꯌꯥꯎꯁꯦ ꯑꯩꯅ ꯑꯃꯨꯛ ꯄꯣꯠꯊꯣꯛ ꯄ ꯆꯥꯎꯥꯎ ꯆꯥꯎꯗꯕꯅꯤꯅ ꯈꯜꯂꯨꯕꯅꯤꯅ ꯍ ꯌꯥꯏ
ꯑꯗ ꯑꯩꯈꯣꯏ ꯁꯥꯇ꯭ꯔ ꯃꯔꯛꯇ ꯏꯟꯅꯤꯡꯉꯦ ꯍꯥꯏꯔꯁꯨ ꯁꯥꯇ꯭ꯔ ꯉꯥꯛꯇꯅꯤꯅ ꯑꯩꯈꯣꯏ ꯑꯃꯅꯤ ꯈꯛ ꯇꯧꯕꯗꯣ ꯅꯨꯡꯉꯥꯏꯇ ꯀꯦꯗꯅ ꯑꯗꯨꯏ ꯁꯔꯨꯛꯄꯨꯗꯤ ꯑꯩꯈꯣꯏꯗꯣ ꯄꯨꯔꯥ ꯇꯣꯛꯑꯁꯤ ꯁꯤꯅꯤ ꯑꯩꯅ ꯍꯥꯏꯅꯤꯡꯉꯤꯅꯦ ꯃꯌꯥꯝꯅꯁꯨ ꯃꯃꯤꯠ ꯆꯥꯎꯋꯗꯅ ꯎꯕ ꯀꯥꯟꯗ ꯃꯣꯏꯅ ꯇꯧꯋꯦ ꯑꯩꯈꯣꯏꯅ ꯇꯧꯗꯦ ꯊꯕꯛꯇꯤ ꯆꯞꯃꯟꯅ ꯇꯧꯃꯤꯟꯅꯔꯒ ꯍꯥꯏꯔꯛꯀꯅꯤ ꯃꯥꯡꯖꯤꯟ ꯊꯥꯕꯗꯨ ꯊꯥꯔꯛꯇ꯭ꯔꯁꯨ ꯑꯗꯣ ꯋꯥ ꯉꯥꯡꯗꯣꯏ ꯁꯔꯛꯄꯨꯗꯤ ꯑꯩꯈꯣꯏꯗꯣ ꯀꯩꯝ ꯇꯧꯗꯕꯤ ꯑꯣꯖꯥꯇꯪ ꯑꯗꯨꯝ ꯇꯧꯔꯒ ꯇꯨ ꯑꯣ ꯁꯤꯌꯦ ꯑꯩꯈꯣꯏ ꯕꯦꯁ ꯅꯨꯡꯒꯗꯤ ꯊꯦꯛꯂꯔꯣꯏꯁꯦꯅ ꯍꯥꯏꯒꯦꯅꯁꯨ ꯑꯗꯨꯃꯥꯏꯅꯁꯨ ꯈꯟꯕ ꯋꯥꯈꯟꯗ